ꯄꯥꯕꯣ
ꯇꯥꯌꯦ ꯇꯥꯌꯦ꯫
ꯑꯦ ꯅꯪꯒꯤ ꯄꫭ ꯑꯈꫭꯏꯅ ꯐꫭꯟ ꯇꯧꯔꯛꯇꯗꯤ ꯁꯨꯛꯇꯧ ꯇꯧꯔꯛꯇꯕꯩ ꯋꯥꯅꯤꯅꯦ꯫
ꯑꯥ ꯁꯨꯝ ꯊꯥꯕꯛꯅ ꯌꯥꯗ ꯁꯨꯝ ꯊꯕꯛ ꯀꯩꯀꯩ ꯆꯠꯄꯅꯤꯅ ꯀꯥꯎꯔꯤꯅꯤꯅꯦ ꯏꯇꯥꯎ ꯑꯗꯨꯏꯅꯤ꯫ ꯑꯝ ꯅꯤꯡꯁꯤꯡꯕ
ꯀꯩ-ꯀꯩ ꯊꯕꯛ ꯆꯠꯂꯤꯅꫭ ꯍꯥꯏꯁꯦ ꯍꯧꯖꯤꯛꯁꯤꯕꫭ꯫
ꯊꯕꯛꯁꯨ ꯄꯪꯆꯠꯆꯠꯂꯤꯗ ꯑꯃꯒꯤꯗ ꯑꯃꯒꯤꯗ ꯀꯩ-ꯀꯩ ꯊꯕꯛ ꯁꯨꯕ ꯌꯥꯎꯔ ꯈꫭꯠꯇꯅ ꯄꯪꯆꯠ ꯆꯠꯂꯤ ꯑꯗꯨꯏꯅꯤ ꯍꯩꯖꯤꯛꯀꯥꯟꯁꯤ ꯌꯥꯗ꯭꯭ꯔꯦ ꯄꯪꯂꯩ ꯂꯩꯕꯗꯨ ꯑꯗꯨꯒꯤ꯫ ꯆꯠꯂꯤ ꯍꯥꯏꯇꯥꯔꯦ꯫
ꯑꯗꫭ ꯑꯩꯁꯨ ꯐꫭꯟ ꯇꯧꯔꯛꯇ꯭꯭ꯔꯤ ꯏꯇꯥꯎꯗ ꯏꯇꯥꯎꯒꯤ ꯀꯩ-ꯀꯩ ꯊꯧ ꯍꫭꯠꯅꯒ꯭ꯔꯕꯅ‌ꯣ ꯑꯩꯁꯨ ꯇꯧꯅꯕ ꯐꯪꯗꯩ ꯏꯇꯥꯎꯅ ꯆꯠ ꯑꯃꯨꯛꯀ ꯆꯠꯂꯗꯤ ꯑꯩꯁꯨ ꯈꯤꯇꯪ ꯌꯥꯎꯖꯒꯦ ꯍꯥꯏꯗꯅ ꯐꫭꯟ ꯇꯧꯔꯛꯏꯅꯦ ꯑꯗꫭ ꯏꯇꯥꯎꯅ ꯆꯠꯂꯤ ꯊꯕꯛꯇꯨ ꯀꯩꯒꯤ ꯊꯕꯛ ꯑꫭꯏꯗꫭꯏꯅꫭ ꯑꯩꯖꯨ ꯌꯥꯎ ꯌꯥꯗꫭꯏꯔꫭ꯫
ꯍꫭꯏ ꯌꯥꯅꯤ ꯑꯗꯨꯝ ꯑꯩꯅ ꯄꯨꯔ ꯆꯠꯄꯟꯗꯦ ꯑꯩꯁꯨ ꯃꯤ ꯃꯈꯥꯗ ꯆꯠꯄꯅꯤꯅ ꯑꯗꯨꯝ ꯍꯥꯏꯅꯔꯒ ꯃꫭꯏꯅ ꯌꯥꯗꯧꯕ ꯑꫭꯏꯗꯤ ꯑꯗꯨꯝ ꯍꯥꯏꯔꯛꯀꯦ ꯑꯈꫭꯏ ꯁꯥꯠ ꯍꯩꯕ ꯀꯩꯒꯤ ꯆꯠꯄꯅꯤꯗ꯫ ꯑꯗꯨꯝ ꯃꯤꯅ ꯄꯨꯔꯒ
ꯑꯗꯨꯗꯤ ꯏꯇꯥꯎ ꯁꯥꯠ ꯍꯩꯕꯗꯨꯗꯤ ꯍꯩꯖꯤꯛ ꯅꫭꯡꯃꯗ ꯁꯥꯏꯔꯕ ꯑꯗꯨꯒ ꯀꯃꯥꯏꯅ ꯄꯩꯁꯥ ꯈꯨꯖꯤꯟꯕꯅ ꯀꯃꯥꯏ ꯇꯧꯏꯅꫭ ꯑꯩꯁꯨ ꯌꯥꯎꯅꯤꯡꯏꯅꯦ
ꯅꫭꯡꯃ-ꯅꫭꯡꯃꯒꯤ ꯆꯠꯂꯤꯗꯨꯅ ꯆꯠꯂꯤꯗꯨ ꯁꯥꯕ ꯗꯨꯃꯥꯏꯅ ꯅꫭꯡꯃ ‌ꯅꫭꯡꯃꯒꯤ꯫ ꯑꯗꯨꯝ ꯅꯨꯡꯇꯤꯒꯤ ꯑꯗꯨꯝ ꯆꯠꯂꯦ ꯍꯥꯏꯇꯥꯔꯦ ꯑꯗꯨꯝ ꯁꯥꯔꯛꯏꯕ ꯃꯌꯥꯝ ꯇꯧꯔꯒ ꯃꯦꯆꯤꯟ ꯇꯧꯔꯒ ꯑꯗꯨꯝ ꯝ ꯑꯗꯨꯝ ꯂꯦꯞ ꯂꯦꯞꯇꯕꯤꯗ ꯑꯗꯨꯝ ꯆꯠꯂꯦ ꯍꯥꯏꯇꯥꯔꯦ ꯑꯗꫭ ꯍꯥꯏ ꯃꯤꯅ ꯄꯨꯕꯅꯤ ꯑꯩꯁꯨ ꯍꯥꯏꯔꯛꯀꯦ ꯃꫭꯏꯗ ꯍꯪꯑꯒ ꯑꯗ ꯅꯪ ꯌꯥꯎ ꯅꯤꯡꯑꯗꯤ ꯀꯃꯥꯏ-ꯀꯃꯥꯏ ꯇꯧꯕꯅꫭ ꯑꯗꫭꯌꯥꯎꯕ ꯌꯥꯗꯧꯔꫭ ꯈꫭꯠꯇꯧꯔꫭ ꯑꯗꯨ ꯀꯃꯥꯏ-ꯀꯃꯥꯏ ꯅ
ꯑꯗꫭ ꯁꯥꯠ ꯍꯩꯕ ꯁꯨꯃꯥꯏ ꯆꯠꯄ ꯆꯦꯛ ꯁꯨꯕ ꯆꯠꯄꯁꯤꯕꯨ ꯏꯃꯨꯡ ꯄꯨꯕꯁꯤꯕꯨ ꯏꯇꯥꯎ ꯉꯝꯕꯖꯥꯠꯂꫭ꯫
ꯑꯗꯨꯝ ꯉꯝꯏ ꯍꯥꯏꯇꯥꯔꯦꯅꯦ ꯅꯨꯡꯇꯤꯒꯤ ꯆꯠꯄꯅꯤꯅ ꯅꯨꯡꯇꯤꯒꯤ ꯑꯗꯨꯝ ꯀꯪꯇꯤꯕ ꯆꯥꯊꫭꯛꯄꯅꯤꯅ ꯑꯗꯨꯝ ꯈꯔ-ꯈꯔ ꯇꯨꯡꯖꯤꯜꯂꯒ ꯀꯩꯗꯧꯔꯒ ꯇꯧꯕꯅꯤꯅ ꯑꯗꯨꯝ ꯉꯝꯏ ꯍꯥꯏꯇꯥꯔꯦ꯫ ꯃꯤ ꯂꫭꯏꯅ ꯇꯧꯅꯩ ꯃꯌꯥꯝꯁꯦ ꯑ ꯈꫭꯏ ꯆꯠꯃꯤꯝꯅꯩ ꯃꯌꯥꯝꯁꯨ ꯂꫭꯏ ꯏꯃꯨꯡ ꯄꯨ ꯉꯥꯛꯇ ꯇꯩꯅ ꯂꫭꯏ ꯉꯝꯃꯤꯅꯤꯗꯅ ꯌꯥꯝꯕ ꯉꯝꯑꯦ ꯍꯥꯏꯇꯥꯔꯦ꯫
ꯑꯗꫭ ꯍꯧꯖꯤꯛꯀꯥꯟꯁꯤꯕꫭ ꯆꯦꯛ ꯁꯨꯕꯁꯤꯕꯨ ꯑꯗꯨꯝ ꯂꯦꯞꯇꯅ ꯑꯗꯨꯝ ꯁꯨꯕ ꯉꯝꯕ꯭ꯔꫭ ꯅꯠ ꯑꯗꯨꯝ ꯂꯦꯄ꯭ꯔ ꯃꯔꯛ-ꯃꯔꯛ ꯇꯁꯨ꯫
ꯂꯦꯞꯄ ꯍꯥꯏꯁꯤ ꯍꫭꯏ ꯑꯗꯨꯝ ꯂꯦꯞꯄꯁꯨ ꯌꯥꯎꯏ ꯑꯗꫭ ꯑꯈꫭꯏ ꯁꯥꯠ ꯍꯩꯕꯅꯤꯅ ꯁꯥꯠ ꯍꯩꯕꯗꯨꯕꯨꯗꯤ ꯑꯗꯨꯝ ꯇꯧꯔꯅꯤ ꯑꯗꫭ ꯃꯥꯏꯅꯠ ꯁꯥꯠ ꯍꯩꯗꯕ ꯃꯇꯝꯗ ꯑꯗꯨꯝ ꯆꯦꯛꯀ ꯈꯔ ꯑꯃꯨꯛ ꯁꯨꯗꫭꯏꯅꯦ ꯇꯅꯨꯝ ꯂꯦꯞꯄꯥ ꯑꯗꯒꯤ ꯂꯦꯞꯇꯕ ꯌꯥꯝ ꯀꯟꯅ ꯂꯦꯞꯄꯗꯤ ꯅꯠꯇꯦ ꯗꯨꯝ ꯑꯩ ꯑꯗꯨꯝ ꯌꯨꯝ ꯁꯥꯗꯧꯕ ꯈꫭꯠꯇꯧꯕ ꯍꯩꯗꯧꯕ ꯂꯩꯔꯗꯤ ꯗꯨꯝ ꯂꯦꯞꯇꯕꯤꯗ ꯆꯠꯂꯦ ꯍꯥꯏꯇꯥꯔꯦ꯫
ꯑꯗꫭ ꯁꯥꯠ ꯍꯩꯕꯁꯤ ꯅꯠꯇꯕ ꯏꯇꯥꯎ ꯑꯇꫭꯞꯄ ꯊꯕꯛ ꯀꯥꯗꯤ ꯇꯧꯕ꯭ꯔꫭ꯫
ꯑꯇꫭꯞꯄꯗꯤ ꯍꯥꯏꯗꯤ ꯁꯥꯠ ꯍꯩꯕꯗꯨ ꯃ ꯍꯥꯏꯗꯤ ꯍꯥꯡꯗꯕꯅꯤꯅꯥ ꯑꯗꯨꯝ ꯅꯨꯡꯇꯤꯒꯤ ꯃꯤ ꯍꯥꯏꯗꯧ ꯍꫭꯠ ꯑꯗꯨꯝ ꯅꯨꯡꯇꯤꯒꯤ ꯆꯠꯄꯅꯤꯅꯥ ꯑꯇꫭꯞꯄ ꯊꯕꯛ ꯆꯠꯄꯩ ꯃꯇꯝꯗꯤ ꯐꯪꯗ꯭ꯔꯦ ꯍꯥꯏꯇꯥꯔꯦ ꯑꯇꫭꯞꯄ ꯆꯇ ꯑꯇꫭꯞꯄꯗꯤ ꯄꯥꯛꯅ ꯆꯠꯇ꯭ꯔ꯫ꯦ ꯁꯥꯠ ꯍꯩꯕ ꯑꯗꯨꯒ ꯁꯥꯠ ꯍꯩꯕ ꯝ ꯍꯩꯔꫭꯏꯗꯕ ꯃꯇꯝꯗ ꯈꯔ ꯍꯩꯔꫭꯏꯗꯕ ꯃꫭꯏꯒꯤ ꯑꫭꯗꯔ ꯂꯛꯇ ꯃꯇꯝꯗꯅ ꯑꯃꯨꯛ ꯃꯥꯏꯅ ꯆꯦꯛ ꯈꯤꯇꯪ ꯁꯨꯗꯅꯈꫭꯠꯇꯅ ꯃꯤꯒꯤꯗ ꯗꯨꯃꯥꯏꯅ ꯆꯠꯇꯅ ꯍꫭꯠꯇꯅ ꯇꯧꯕ ꯑꯗꯨꯈꯛꯇꯅ ꯑꯇꫭꯞꯄ ꯑꯇꫭꯞꯄ ꯊꯕꯛꯇꯤ ꯀꯩꯁꯨ ꯇꯧꯗꯦ꯫
ꯑꯗꯨ ꯍꯧꯖꯤꯛ ꯏꯇꯥꯎꯅ ꯁꯨꯔꯤꯁꯤ ꯖꯨꯒꯥꯂꯤ ꯑꫭꯏꯅ ꯁꯨꯏꯔꫭ ꯃꯤꯁꯇꯤ ꯀꯥꯔꯕꯩ ꯇꯧꯕꫭ
ꯑꯩ ꯑꯩꯁꯨ ꯌꯥꯎꯕ ꯀꯨꯏꯗ꯭ꯔꯤ ꯑꯗꯨꯅ ꯀꯥꯏ ꯃꯤꯁꯇ꯭ꯔꯤꯅꫭ ꯃꯤ ꯃꯤ ꯃꯈꯥꯗ ꯁꯨꯔꯤꯅꯤ ꯖꯨꯒꯥꯂꯤ ꯍꯥꯏꯇꯥꯔꯦꯅꯦ꯫
ꯑꫭ ꯑꯗꫭ ꯖꯨꯒꯥꯂꯤꯗꯤ ꯄꯩꯁꯥꯗꯤ ꯈꯔ ꯄꯤꯛꯑꯝꯑꯅꯤꯅꯦ꯫
ꯍꫭꯏ ꯃꯤꯁꯇ꯭ꯔꯤꯒꯗꯤ ꯃꯥꯅꯗ꯭꯭ꯔꯦ ꯈꯔꯗꯤ ꯄꯤꯛꯑꯦ ꯑꯗꫭ ꯄꯤꯛꯄ ꯍꯥꯏꯁꯦ ꯑꯗꯨꯝ ꯆꯥꯡ ꯑꯃꯅꯤꯗ ꯌꯥꯝ ꯄꯤꯛꯄ ꯅꯠꯇꯦꯗ ꯑꯗꯨꯝ ꯃꫭꯏꯅ ꯕꯨꯗꯤ ꯍꯦꯟꯖꯔꯁꯨ ꯖꯨꯒꯥꯂꯤ ꯍꯥꯏꯁꯦ ꯑꯈꫭꯏꯁꯨ ꯃꯤꯍꯇ꯭ꯔꯤ ꯀꯥꯔꯛꯇꫭꯏꯅꯤ ꯁꯨꯔ ꯃꯇꯨꯡꯗ ꯑꯗꯨꯅ ꯑꯩꯒꯤꯁꯨ ꯑꯗꯨꯝ ꯑꯗꯨꯃꯥꯏꯅ ꯍꯥꯌꯦꯡ ꯖꯨꯒꯥꯂꯤ ꯁꯨꯕ ꯃꯥꯏꯅ ꯑꯗꯒꯤ ꯁꯥꯠ ꯍꯩꯕꯗꯨꯁꯨ ꯄꯩꯁꯥ ꯂꯩꯔꯛꯑꯗꯤ ꯃꯦꯆꯤꯟ ꯑꯃ ꯂꯩꯔꯒ ꯏꯁꯥꯒꯤ ꯇꫭꯉꯥꯟꯅ ꯑꯗꯨꯝ ꯆꯠ ꯌꯥꯏꯗ ꯃꯦꯆꯤꯟꯕꯨ ꯂꯩꯒ꯭ꯔꯗꯤ꯫
ꯍꫭꯏꯅꯦ ꯑꯗꯨ ꯏꯇꯥꯎ ꯍꯧꯖꯤꯛꯁꯤ ꯅꫭꯡ ꯏꯁꯤꯡꯁꯨ ꯈꯔ-ꯈꯔ ꯇꯥ ꯍꯧꯔꯦ ꯂꯧꯏꯁꯤꯡꯅ ꯀꯃꯥꯏ ꯇꯧꯔꯤꯕ꯫
ꯍꯣꯏ ꯂꯧꯁꯨ ꯑꯗꯨꯝ ꯇꯦꯛ ꯇꯦꯛ ꯎꯔꯤ ꯆꯥꯅꯕ ꯆꯍꯤ ꯑꯃꯩ ꯆꯥ ꯀꯣꯟꯅꯅꯕꯅꯦꯅ ꯂꯧ ꯈꯔ ꯗꯨꯝ ꯑꯃ ꯑꯅꯤ ꯇꯦꯛ ꯇꯦꯛ ꯗꯨꯝ ꯎꯔꯤ ꯍꯥꯏꯇꯥꯔꯦꯗꯨꯝ ꯈꯔ ꯈꯔ ꯌꯥꯅꯕ ꯁꯤꯜꯂꯤ
ꯍꯟꯗꯛ ꯀꯩꯅꯣꯒꯤ ꯏꯇꯥꯎꯒꯤ ꯍꯪꯒꯥꯝ ꯐꯅꯌꯥꯝ ꯂꯣꯈ꯭ꯔꯒꯨꯝ ꯇꯧꯗꯥꯏꯅꯦ
ꯈꯔ ꯈꯔ ꯑꯗꯨꯝ ꯂꯣꯏ ꯀꯥꯟꯅꯕ ꯍꯥꯏꯁꯦ ꯅꯣꯡ ꯀꯩ ꯀꯩ ꯅꯪꯁꯤꯟꯗꯅ ꯃꯨꯛ ꯑꯗꯨꯁꯨ ꯈꯔ ꯃꯥꯡꯕ ꯈꯣꯠ ꯇꯧꯔꯦ ꯑꯗꯣ ꯌꯥꯝ ꯈꯔꯕꯨꯗꯤ ꯗꯨꯝ ꯀꯥꯟꯅꯔꯦ ꯍꯥꯏ ꯇꯥꯔꯦ ꯌꯥꯝ ꯀꯥꯟꯅꯕꯗꯤ ꯅꯣꯡꯗꯣ ꯅꯪꯍꯧ ꯅꯪꯉꯝꯗꯗꯤ ꯍꯦꯟꯅ ꯀꯥꯟꯅꯗꯧꯕ ꯑꯗꯣ ꯅꯣꯡ ꯅꯪ ꯁꯤꯟꯈꯤꯕꯅꯤꯅ ꯈꯔꯗꯤ ꯃꯥꯡꯑꯦ ꯑꯗꯣ ꯃꯥꯡꯕ ꯍꯥꯏꯁꯦ ꯈꯔ ꯕꯨꯗꯤ ꯑꯗꯨꯝ ꯀꯥꯟꯅꯩ ꯀꯥꯟꯅ
ꯑꯗꯨ ꯀꯩꯅꯣ ꯂꯧ ꯂꯣꯛꯈ꯭ꯔ ꯃꯇꯨꯡꯗ ꯀꯩꯅꯣ ꯏꯁꯤꯡ ꯐꯪꯗꯕꯩꯔꯣ ꯃꯅꯥ ꯃꯁꯤꯡꯀ ꯊꯥꯕ ꯈꯣꯠꯄꯗꯤ ꯀꯃꯥꯏ ꯇꯧꯏ
ꯃꯅꯥ ꯃꯁꯤꯡ ꯊꯥꯕ ꯌꯥꯕ ꯅꯥꯠꯇꯦꯗ ꯏꯁꯤꯡ ꯐꯪꯕ ꯃꯐꯝ ꯅꯠꯇꯦꯗ ꯂꯧ ꯀꯩꯅꯣꯗꯨꯗꯤ ꯈꯣꯏꯒꯤ ꯂꯧ ꯃꯌꯥꯝ ꯑꯁꯣꯝ ꯄꯥꯠ ꯃꯌꯥꯗ ꯂꯩꯕꯅꯤꯅ ꯏꯁꯤꯡ ꯀꯩ ꯀꯩ ꯐꯪꯗꯅ ꯈꯣꯠꯇꯅ ꯍꯤꯡꯒꯣꯟ ꯀꯣꯏꯕ ꯈꯣꯠꯄ ꯌꯥꯕ ꯅꯠꯇꯦꯗ ꯂꯧ ꯎꯔ ꯃꯇꯨꯡꯗ ꯑꯗꯣ ꯂꯧ ꯎꯔꯅꯤ ꯂꯧ ꯂꯣꯛ ꯂꯣꯏꯔꯀꯥꯟꯗꯨꯗ ꯍꯪꯒꯥꯝ ꯊꯥꯕ ꯌꯥꯗꯧꯒꯅ ꯍꯪꯒꯥꯝ ꯍꯨꯟꯖꯤꯜꯂꯅꯤ ꯌꯥꯔꯣꯏꯗꯧꯕ ꯑꯣꯏꯔꯅ ꯑꯗꯨꯝ ꯇꯥꯔ ꯑꯗꯨꯝ ꯐ꯭ꯔꯤꯗ ꯂꯩꯗꯣꯏꯅꯦ ꯎꯝ ꯌꯥꯕ ꯅꯠꯇꯦꯗ ꯍꯤꯡꯒꯣꯟ ꯀꯩ ꯀꯩ ꯀꯣꯏꯕꯗꯤ ꯂꯧ ꯈꯛꯇꯅꯤ ꯌꯥꯔꯤꯁꯦ ꯐꯧ ꯇꯥꯕ ꯈꯛꯇꯪꯅꯤ
ꯏꯇꯥꯎ ꯍꯣꯏ ꯂꯧ ꯁꯤꯡ ꯈꯣꯏꯗꯣꯛꯄ ꯈꯣꯠꯇꯣꯛꯄꯗꯤ ꯇꯧ ꯍꯧꯔꯕꯣ
ꯀꯨꯏꯍꯧꯕ ꯍꯥꯏꯖꯦ ꯍꯧꯖꯤꯛ ꯍꯪꯒꯥꯝ ꯂꯣꯛꯈꯤꯕꯗ ꯉꯥꯏꯔꯤꯕꯅꯤꯅ ꯈꯔ ꯂꯩꯔꯒ ꯍꯧꯖꯤꯛ ꯅꯣꯡ ꯇꯥꯔꯛ ꯇꯧꯔꯦ ꯍꯥꯏ ꯀꯥꯟꯗ ꯈꯣꯏ ꯍꯧꯔꯗꯝꯅꯦ ꯑꯃꯨꯛ ꯂꯧ ꯀꯩ ꯀꯩ ꯐꯧꯒꯤ ꯀꯩ ꯀꯩꯒꯤ ꯑꯃꯨꯛ ꯑꯣꯟꯅꯅꯕ ꯈꯣꯏꯔꯗꯧꯅꯦ ꯑꯃꯨꯛ ꯈꯔ ꯂꯩꯔꯒ
ꯍꯣꯏꯅꯦ ꯂꯧ ꯎ ꯕ ꯁꯤꯁꯨ ꯄꯩꯁꯥ ꯗꯤ ꯃꯌꯥꯝ ꯆꯪꯕ ꯑꯗꯨꯒ ꯊꯣꯛ ꯄ ꯅ ꯌꯥꯝ ꯍꯦꯟꯅ ꯊꯣꯛꯇꯕ ꯀꯥꯟꯅꯕ ꯅꯠꯇꯦꯗ ꯑꯗꯨꯝ ꯆꯥꯅꯉꯥꯏ ꯈꯔ ꯄꯩꯁꯤꯟꯕ ꯍꯥꯏꯗꯨꯅꯦ ꯑꯗꯣ ꯏꯇꯥꯎ ꯍꯣꯏꯒꯤꯗꯤ ꯂꯧꯁꯨ ꯃꯌꯥꯝ ꯂꯩꯕꯅꯤꯅ ꯐꯧꯁꯨ ꯃꯌꯥꯝ ꯃꯌꯥꯝ ꯀꯥꯒꯨꯝ ꯇꯧꯗꯥꯏꯅꯦ
ꯈꯣꯏꯒꯤ ꯃꯌꯥꯝ ꯂꯩꯕ ꯍꯥꯏꯖꯦ ꯌꯥꯝꯕ ꯅꯠꯇꯦꯗ ꯑꯃꯅꯤ ꯈꯛꯇꯅꯤ ꯑꯗꯣ ꯍꯣꯏ ꯌꯥꯝ ꯀꯟꯅ ꯀꯥꯟꯅꯕ ꯑꯗꯨꯝ ꯌꯥꯝ ꯀꯟꯅ ꯀꯥꯟꯅꯕꯗꯤ ꯅꯠꯇꯦ ꯑꯗꯣ ꯆꯥꯅꯕ ꯂꯩꯍꯧꯕꯁꯤꯅ ꯐꯩꯅ ꯑꯗꯨꯝ ꯎꯅꯕ ꯉꯥꯛꯇꯅꯤꯗ ꯑꯗꯨꯗꯨꯝ ꯀꯟꯅ ꯄꯩꯁꯥ ꯂꯧ ꯎꯕꯗ ꯄꯩꯁꯥ ꯃꯌꯥꯝ ꯆꯪꯒꯤꯝꯅꯦ ꯑꯗꯨꯅ ꯍꯌꯦꯡ ꯐꯧꯗꯨꯗꯒꯤ ꯑꯃꯨꯛ ꯐꯨꯒꯠꯇꯨꯏꯅꯤꯗꯣ ꯑꯗꯨꯅ ꯌꯥꯝ ꯀꯟꯅ ꯀꯥꯟꯅꯕ ꯅꯠꯇꯦ ꯇꯣꯡꯕ ꯕꯤꯖꯤꯅꯦꯁ ꯅꯠꯇꯦꯗ ꯂꯧ ꯎꯕ ꯀꯥꯏꯁꯦ ꯋꯥꯒ꯭ꯔ ꯄꯣꯠꯅꯤ ꯋꯥ ꯋꯥꯔꯤ ꯃꯊꯛ ꯇꯨꯗ ꯑꯃꯨꯛ ꯀꯨꯝ ꯀꯥꯡꯗꯅ ꯏꯆꯥꯎ ꯊꯣꯛꯇꯅ ꯑꯗꯒꯤ ꯏꯀꯪ ꯊꯣꯛꯇꯅ ꯇꯧꯔꯗꯤ ꯑꯗꯨꯝ ꯄꯨꯡꯃꯥꯡ ꯃꯥꯡꯗꯨꯏꯅꯦ ꯑꯗꯨꯅ ꯒ꯭ꯌꯥꯟ ꯇꯥꯕ ꯅꯠꯇꯦ ꯆꯍꯤ ꯆꯍꯤꯗꯨꯒꯤ ꯃꯈꯥ ꯄꯣꯜꯂꯦ ꯍꯥꯏꯇꯥꯔꯦ
ꯑꯗꯣ ꯑꯗꯨꯒꯨꯝꯕ ꯃꯇꯝꯗꯨꯗꯗꯤ ꯁꯔꯀꯥꯔꯗꯒꯤ ꯁꯦꯟꯗꯪꯒꯨꯝꯕ ꯀꯥꯏꯊꯔꯛꯄꯗꯨꯗꯤ ꯇꯧꯗꯕ꯭ꯔꯣ ꯍꯥꯔ ꯒꯨꯝꯕ ꯌꯦꯜꯂꯦꯗ ꯇꯥꯏꯗ
ꯔꯦꯗꯤꯑꯣꯗ ꯌꯦꯟꯕ ꯇꯤ ꯚꯤ ꯗ ꯀꯩꯗ ꯄꯥꯎꯗ ꯌꯦꯟꯕꯗꯨꯅꯤꯗ ꯑꯈꯣꯏ ꯂꯧ ꯎꯕꯗ ꯗꯤꯔꯦꯛ ꯐꯪꯕ ꯄꯣꯠ ꯅꯠꯇꯦꯗ ꯑꯗꯨꯏꯗꯨ ꯈꯔ ꯃꯣꯏꯒꯤ ꯑꯉꯝ ꯑꯊꯧꯒꯤ ꯈꯪꯅ ꯆꯥꯟꯅꯕ ꯃꯤꯅ ꯐꯪꯕꯩ ꯋꯥꯅꯦ ꯑꯈꯣꯏꯗꯗꯤ ꯐꯪꯕ ꯄꯣꯠ ꯅꯠꯇꯦꯗ ꯑꯗꯣ ꯃꯣꯏꯅ ꯄꯪꯂꯥꯎ ꯂꯥꯎꯖꯕꯩ ꯋꯥꯅꯦ ꯑꯈꯣꯏ ꯂꯧ ꯎꯕ ꯈꯣꯏꯗ ꯐꯪꯕ ꯀꯥꯟꯅꯕ ꯅꯠꯇꯦ ꯑꯗꯨꯏꯗꯣ ꯁꯨꯝ ꯃꯣꯏꯖꯨ ꯇꯧꯗ ꯌꯥꯗꯦ ꯁꯔꯀꯥꯔ ꯑꯃ ꯄꯥꯜꯂꯦꯅ ꯇꯧꯖꯩ ꯅꯦ ꯑꯈꯣꯏꯗ ꯑꯝꯇ ꯌꯧꯔꯛꯄ ꯅꯠꯇꯦ ꯑꯈꯣꯏ ꯑꯗꯨꯝ ꯗꯨꯀꯥꯟꯗꯩꯩ ꯀꯩꯗꯩ ꯂꯩꯔ ꯁꯤꯖꯤꯟꯅꯩ ꯉꯥꯛꯇꯅꯤ
ꯍꯣꯏꯅꯦ ꯃꯣꯏꯅꯗꯤ ꯌꯦꯜꯂꯤ ꯌꯦꯜꯂꯤꯗꯤ ꯍꯥꯏꯔꯒ ꯑꯈꯣꯏ ꯁ꯭ꯋꯥꯏꯗꯗꯤ ꯑꯝꯇ ꯐꯪꯗꯕ ꯑꯗꯨꯅꯅꯦ ꯍꯥꯏꯁꯦ ꯑꯗꯣ ꯏꯇꯥꯎꯍꯣꯏ ꯑꯗꯣꯝ ꯅꯥꯀꯟꯗ ꯆꯦꯡꯒ ꯊꯥ ꯊꯥꯒꯤ ꯑꯣꯏꯅ ꯀꯦ ꯖꯤ ꯃꯉꯥ ꯃꯉꯥ ꯌꯦꯟꯕꯗꯥ ꯑꯗꯨꯝ ꯌꯦꯜꯂꯤ ꯀꯣ
ꯑꯗꯨꯁꯨ ꯆꯞ ꯃꯥꯟꯅꯩꯗ ꯃꯣꯏ ꯌꯦꯟꯅꯤꯡ ꯀꯥꯟꯗ ꯌꯦꯜꯂꯦ ꯌꯦꯟ ꯅꯤꯡ ꯗ꯭ꯔꯒꯅ ꯇꯣꯛ ꯑꯦ ꯊꯥ ꯊꯥꯒꯤ ꯌꯦꯟꯕ ꯍꯥꯏꯗꯣ ꯊꯥ ꯑꯅꯤꯍꯨꯝ ꯄꯨꯟꯖꯤꯜꯂ ꯑꯃꯨꯛ ꯌꯦꯜꯂꯅꯤ ꯑꯗꯨꯒ ꯊꯥ ꯑꯅꯤꯍꯨꯝ ꯃꯨꯛ ꯂꯦꯞꯄꯅꯤ ꯑꯗꯨꯃꯥꯏꯅ ꯇꯧꯔ ꯗꯨꯝ ꯃꯣꯏꯅ ꯂꯥꯛꯏꯔꯥ ꯂꯥꯛꯇ꯭ꯔꯤꯔꯥ ꯌꯦꯜꯂꯤ ꯀꯥꯡꯕꯨꯗꯨꯅ ꯆꯥꯒ꯭ꯔꯤꯔ ꯀꯃꯥꯏꯅ ꯇꯧꯏꯅꯣ ꯈꯪꯗꯦ ꯀꯅꯥꯝꯁꯨ ꯀꯝꯄ꯭ꯂꯦꯟ ꯇꯧꯗꯦ ꯗꯨꯝ ꯄꯪꯂꯩ ꯂꯩꯅꯩ ꯌꯦꯜꯂꯤ ꯌꯦꯜꯂꯤ ꯒ꯭ꯌꯥꯟ ꯇꯥꯗꯦꯗ ꯇꯧꯔꯤꯁꯦ
ꯍꯣꯏꯅꯦ ꯑꯗꯣ ꯏꯇꯥꯎ ꯍꯣꯏꯒꯤ ꯆꯦꯛ ꯁꯨꯕꯗꯣ ꯃꯤ ꯋꯥꯠꯂꯗꯤ ꯑꯩ ꯉꯣꯟꯗ ꯑꯗꯨꯝ ꯍꯥꯏꯔꯛ ꯎ ꯀꯣ
ꯍꯣꯏ ꯍꯣꯏ ꯍꯥꯏꯔꯛꯀꯦ ꯍꯥꯏꯔꯛꯀꯦ ꯑꯩ ꯍꯪꯅꯒꯤꯒꯦ ꯃꯣꯏ ꯃꯤꯁꯇ꯭ꯔꯤ ꯑꯗꯩꯩ ꯕꯣꯔꯣ ꯀꯩ ꯀꯩ ꯑꯗꯨꯒ ꯋꯥꯠꯂꯒ ꯌꯥꯎ ꯌꯥꯎꯕ ꯌꯥꯗꯧꯕ ꯑꯣꯏꯔꯒꯅ ꯑꯗꯨꯝ ꯍꯥꯏꯔꯛꯀꯦ ꯌꯥꯎꯕ ꯌꯥꯅꯕ ꯑꯩ ꯑꯗꯨꯝ ꯁꯤꯜꯂꯛꯀꯦ ꯃꯥꯉꯣꯟꯗꯥ ꯄꯥꯎ ꯐꯥꯎꯔꯛꯀꯦ ꯐꯖꯅ
ꯍꯣꯏꯅꯦ ꯏꯃꯨꯡ ꯃꯅꯨꯡꯗꯤ ꯏꯃꯥ ꯕꯥꯕꯥꯒꯗꯤ ꯅꯥꯕ ꯈꯣꯠꯄ ꯑꯝꯕꯣꯛ ꯂꯩꯇꯦꯀꯣ
ꯂꯩꯇꯦ ꯑꯗꯨꯝ ꯐꯖꯅ ꯀꯟꯅ ꯂꯩꯔꯤ ꯍꯥꯏꯇꯥꯔꯦ ꯐꯖꯅ ꯑꯗꯨꯝ
ꯏꯇꯥꯎꯗꯤ ꯄꯩꯁꯥꯁꯨ ꯄꯥꯏꯔꯝꯃꯅꯤꯗ ꯑꯗꯨꯝ ꯊꯕꯛꯇꯣ ꯐꯖꯅ ꯋꯥꯠꯇꯅ ꯅꯨꯡꯇꯤꯒꯤ ꯊꯕꯛ ꯆꯠꯂꯕꯅꯤꯅ
ꯄꯩꯁꯥ ꯄꯥꯏꯕ ꯍꯥꯏꯁꯦ ꯑꯗꯨꯝ ꯄꯥꯏꯕ ꯅꯠꯇꯦꯗ ꯑꯩꯗꯤ ꯑꯗꯨꯝ ꯊꯕꯛ ꯁꯨꯔꯅꯤ ꯍꯜꯂꯛꯑꯅꯤ ꯑꯗꯨꯝ ꯌꯨꯝꯒꯤ ꯀꯩꯒꯤ ꯑꯗꯨꯝ ꯆꯪꯒꯤꯗꯧꯅꯦ ꯄꯩꯁꯥꯖꯤꯗꯤ ꯇꯥꯜꯂꯤꯒꯩ ꯑꯗꯨꯝ ꯆꯪꯗꯧꯒꯤ ꯆꯪꯗꯧ ꯉꯥꯛ ꯂꯥꯛ ꯄꯅꯤꯅ ꯀꯩꯁꯨ ꯄꯩꯁꯥ ꯇꯨꯡꯖꯤꯟꯕ ꯉꯝꯍꯧꯗꯦ ꯍꯥꯏꯇꯥꯔꯦ ꯀꯩꯁꯨ ꯌꯥꯝ ꯀꯟꯅ ꯂꯩꯇꯦꯗ ꯄꯩꯁꯥ ꯊꯕꯛ ꯆꯠꯂꯁꯨ
ꯍꯣꯏꯅꯦ ꯍꯧꯖꯤꯛ ꯀꯥꯟꯁꯦ ꯄꯩꯁꯥ ꯇꯥꯟ ꯐꯝꯁꯨ ꯂꯩꯔꯛꯇꯕꯁꯤꯗ ꯄꯩꯁꯥꯁꯦ ꯇꯥꯟꯐꯝ ꯈꯪꯗꯕꯗꯣ ꯀꯩ ꯊꯕꯛ ꯁꯨꯔ ꯄꯩꯁꯥ ꯇꯥꯟꯗꯨꯏꯅꯣ ꯈꯪꯖꯤꯜꯂꯛꯇꯕꯗꯨꯗꯅꯦ ꯏꯇꯥꯎꯍꯣꯏꯁꯨ ꯂꯩꯒꯤꯝꯅꯤ ꯑꯁ ꯏꯇꯥꯎꯗꯨꯕꯨ ꯀꯩ ꯇꯧꯔꯤꯕ ꯖꯥꯠꯅꯣ ꯃꯥꯅꯒꯁꯤ ꯇꯧꯔꯝꯃꯗꯤ ꯑꯩꯁꯨ ꯈꯤꯇꯪ ꯌꯥꯎꯖꯤꯜꯂꯒ ꯇꯦꯡ ꯑꯣꯏꯅꯅꯕ ꯍꯥꯏꯗꯅ ꯇꯧꯔꯛꯏꯅꯤꯅꯦ ꯐꯣꯟꯁꯦ
ꯍꯣꯏ ꯍꯣꯏ ꯑꯩ ꯐꯖꯅ ꯍꯪ ꯉꯛꯏꯒꯦ ꯃꯣꯏꯗ ꯑꯗꯨꯒ ꯌꯥꯔꯦ ꯍꯥꯏꯔꯗꯤ ꯑꯗꯨꯝ ꯏꯇꯥꯎꯗ ꯄꯥꯎ ꯐꯥꯎꯔꯛꯑꯒꯦ ꯑꯗꯨꯒ ꯃꯣꯏꯅ ꯂꯥꯛꯑꯣ ꯍꯥꯏꯕ ꯃꯇꯝꯗꯨꯗꯩꯗ ꯄꯨꯟꯅ ꯆꯠꯃꯤꯟꯅꯔ ꯀꯩꯗꯧꯔꯒ ꯇꯥꯅꯅꯕ ꯍꯥꯏꯇꯥꯔꯦ ꯃꯣꯏꯗ ꯍꯥꯟꯅ ꯐꯖꯅ ꯍꯪꯉ ꯃꯤꯁꯨ ꯃꯤ ꯃꯈꯥ ꯁꯨꯕꯅꯤꯅ ꯑꯩꯁꯨ ꯃꯣꯏꯗ ꯍꯪꯗ ꯌꯥꯔꯣꯏꯗꯕꯝꯅ ꯍꯪꯉꯛꯏꯁꯦ ꯃꯣꯏ ꯕꯣꯔꯣ ꯀꯥꯡꯒꯨꯗꯨꯗꯅ ꯌꯍꯦꯡ ꯄꯥꯎ ꯐꯥꯎꯔꯛꯑꯒꯦ ꯌꯥ ꯌꯔꯗꯤ
ꯍꯣꯏ ꯏꯇꯥꯎ ꯑꯗꯨꯗꯤ ꯏꯇꯥꯎꯅ ꯈꯔ ꯀꯩꯅꯣ ꯇꯧꯔꯒ ꯍꯪꯕꯤꯔꯒ ꯄꯥꯎꯗꯨ ꯐꯥꯎꯕꯤꯔꯛꯑꯣ ꯑꯗꯣ ꯑꯩꯁꯨ ꯉꯥꯏꯔꯂꯩꯗꯣꯏꯅꯦ ꯑꯩꯁꯨ ꯊꯕꯛ ꯁꯨꯕꯝ ꯈꯪꯗ꯭ꯔꯝꯅꯤ ꯏꯇꯥꯎ ꯍꯣꯏ ꯑꯗꯨꯗꯤ ꯐꯔꯦ ꯑꯗꯨꯗꯤ ꯊꯝꯃꯒꯦ